ꯑ ꯁꯗꯅ ꯎ ꯅꯈꯣꯟꯗꯣ ꯇꯥꯗꯕ
ꯑꯣ ꯉꯆꯥꯒꯤꯗꯣ ꯑꯩ ꯅꯨꯡꯉꯥꯏꯇꯦ
ꯀꯩ
ꯋꯥꯅ ꯃꯤ ꯇꯧꯕꯤꯔꯒ
ꯑ ꯍ ꯉꯁꯤ ꯀꯣꯜ ꯀꯌꯥꯔꯗꯤ ꯇꯧꯈ꯭ꯔꯦꯅ
ꯑꯦ ꯎꯝ
ꯑꯃ ꯑꯅꯤ ꯑꯍꯨꯝ ꯃꯔꯤ ꯃꯉꯥ
ꯌꯥꯝꯈ꯭ꯔꯦꯅ
ꯍꯣꯏ ꯌꯥꯝꯃꯦ ꯑꯁ ꯑꯦ ꯌꯥꯝ ꯋꯥꯔꯦ ꯑꯁ
ꯀꯅꯥ ꯀꯅꯥꯗ ꯇꯧꯔꯅꯤ
ꯏꯃꯥꯅꯕꯤ ꯑꯅꯤꯒ
ꯎꯝ
ꯑꯗꯨꯒ ꯎꯝ ꯑꯃ ꯑꯃꯗꯨꯅ ꯏꯃꯥꯟꯅꯕꯅꯤꯕꯀꯣ ꯑꯩꯣꯏꯈꯨꯜꯗꯒꯤ ꯑꯅꯤꯗꯤ ꯈꯪꯗꯦ ꯑꯩꯁꯨ
ꯑ ꯑꯗꯨꯃꯥꯏꯅ ꯀꯣꯜ ꯇꯧꯕ ꯅꯨꯡꯉꯥꯏꯔꯕꯣꯏꯅꯦ
ꯅꯨꯡꯉꯥꯏꯗꯦꯗ
ꯎ ꯑꯣ ꯐꯣꯂꯣ ꯇꯧ꯭ꯔꯕꯅꯦ ꯑꯩꯁꯤꯅ
ꯇꯦꯟ ꯐꯨꯂ ꯄꯦ ꯇꯧꯔꯛꯒꯦ
ꯌꯦ ꯏꯗꯕꯅꯦ
ꯎꯝ
ꯌꯦꯡꯗ꯭ꯔꯤꯕ꯭ꯔꯅꯦ
ꯍꯧꯖꯤꯛ ꯑꯩ ꯊꯕꯛ ꯀꯟꯅ ꯇꯧꯔꯤ
ꯀꯩ ꯊꯕꯕ꯭ꯔ
ꯑꯁ ꯉꯁꯥꯏ ꯍꯥꯏꯈꯤꯗꯥ
ꯑꯣ ꯑꯣ ꯅꯣꯏ ꯁꯨꯇꯤ ꯂꯩꯕ꯭ꯔꯣ ꯁꯇꯔꯗꯦꯗꯤ ꯁꯨꯇꯤ ꯇꯥꯕ꯭ꯔꯣꯅ
ꯊꯥꯗꯦ ꯁꯨꯇꯤ ꯊꯥꯗꯦ ꯁꯟꯗꯦ ꯈꯛꯇꯅꯦ
ꯎꯝ ꯅꯨꯡꯁꯤꯠꯁꯦ ꯑꯗꯨꯝ ꯅꯨꯡꯉꯥꯏ ꯃꯄꯥꯟꯗ ꯐꯝꯕ
ꯑꯣ ꯋꯥꯔꯦ ꯋꯥꯔꯦ ꯑꯩꯁꯦ
ꯊꯦꯡꯦ
ꯋꯥꯔꯦ ꯉꯁꯥꯏ ꯑꯩ ꯃꯣꯔꯅꯤꯡꯗꯒꯤ ꯇꯧꯔꯕꯅꯦ ꯑꯩꯁꯦ
ꯑꯣ ꯅꯪ ꯑꯁꯤꯒꯨꯝꯕ ꯁꯦꯝꯕ ꯍꯩꯕꯔꯅꯦ
ꯍꯩꯕꯒꯤ ꯌꯥꯗ꯭ꯔꯦ
ꯌꯣꯟꯕ꯭ꯔꯣ ꯁꯦꯝꯃꯒ
ꯌꯣꯟꯗꯦꯗ ꯏꯃꯥꯒꯤꯅꯦꯗ
ꯑꯣ ꯑꯣ ꯅꯪꯒ ꯄꯨꯣꯛꯃꯤꯟꯅꯕ ꯃꯤ ꯀꯌꯥ ꯂꯩꯒꯦ
ꯑꯍꯨꯝ ꯂꯩꯌꯦ
ꯎ ꯅꯪꯅ ꯂꯥꯁ
ꯑꯩꯩꯅ ꯃꯤꯗꯥꯜ
ꯎ ꯂꯥꯁꯇꯤ ꯅꯨꯄꯤꯔꯣ ꯅꯨꯄꯥꯔꯣ
ꯅꯨꯄꯥ
ꯃꯊꯟꯗꯅꯤꯅꯦ ꯅꯨꯄꯤ ꯑꯣꯏꯔꯤꯁꯦ
ꯢꯊꯟꯗꯅꯦ
ꯀꯤꯖꯩ ꯌꯦꯀꯣ꯫
ꯀꯔꯤꯒꯤ
ꯅꯨꯄꯥ ꯃꯤꯌꯥꯝꯕꯒ ꯃꯅꯥꯎ ꯅꯨꯄꯥ ꯂꯩꯕꯁꯤꯡꯗꯤ ꯑꯗꯨꯝ ꯐꯤꯡꯒꯠꯂꯦ ꯍꯥꯏꯅꯦ
ꯑꯁ ꯐꯤꯡꯉꯝꯃꯅꯤ ꯐꯤꯉꯝꯃꯅꯤ ꯑꯩ ꯋꯥ ꯉꯥꯡꯕ ꯉꯝꯗꯤ꯫
ꯑꯗꯨꯒ ꯘꯥꯡꯃꯩꯁꯨ ꯑꯣꯏꯔꯤꯅꯤꯅ
ꯀꯤꯕ꯭ꯔꯥ
ꯑꯣ
ꯅꯪꯁꯨ ꯒꯥꯟꯃꯩꯅꯦ ꯑꯩꯁꯨ ꯀꯤꯌꯦ
ꯎ
ꯋꯥꯗ꯭ꯔꯣ
ꯎ ꯋꯥꯗꯦꯗ ꯍꯧꯖꯤꯛꯇꯤ ꯐ꯭ꯔꯦꯁ ꯑꯣꯏꯔꯦ ꯇꯨꯝꯃꯒ ꯍꯧꯒꯠꯄꯅꯤꯅ ꯇꯨꯝꯒ ꯍꯧꯒꯠꯂ ꯃꯄꯥꯟꯗ ꯐꯝꯕꯅꯤꯅ ꯑꯗꯨ
ꯑꯩꯗꯤ ꯑꯩꯗꯤ ꯍꯧꯖꯤꯛ ꯇꯨꯝꯃꯅꯤ
ꯀꯩꯒꯤꯅꯪ ꯍꯧꯖꯤꯛ꯫ ꯇꯨꯝꯂꯒ ꯆꯥꯛ ꯌꯦꯟꯁꯥꯡ ꯊꯣꯡꯕ ꯊꯦꯡꯂꯣꯏꯗ꯭ꯔꯣ꯫
ꯊꯦꯡꯒꯅꯤ ꯑꯗꯨ ꯑꯣꯏꯔꯁꯨ ꯊꯦꯡꯅ ꯆꯥꯔꯒ ꯑꯩ ꯆꯥꯛꯕ ꯌꯥꯝ ꯂꯥꯝꯃꯦ ꯍꯧꯖꯤꯛ꯫
ꯊꯣꯡꯉꯒ ꯆꯥꯎꯗꯅ ꯑꯆꯥꯄꯣꯠꯀꯨꯝꯕ
ꯑꯁ ꯑꯆꯥꯕꯣꯠꯒꯨꯝꯕ ꯆꯥꯅꯕ ꯄꯩꯁꯥꯒ ꯂꯩꯖꯗ꯭ꯔꯦ
ꯌꯥꯝ ꯂꯥꯏꯔꯒ ꯂꯩꯕꯅꯦ ꯍꯧꯖꯤꯛꯁꯦ ꯑꯩ
ꯄꯩꯁꯥ ꯌꯥꯝ ꯇꯥꯜꯂꯝꯅꯤꯗ ꯅꯪꯗꯤ
ꯇꯥꯟꯂꯥꯝꯃꯅꯤ ꯇꯥꯟꯂꯥꯝꯃꯅꯤ ꯑꯩꯒꯤ ꯐꯤꯁ ꯉꯥꯔꯤ ꯃꯅꯝ ꯈꯛꯇꯪ ꯅꯝꯃꯤꯅꯦ ꯐꯤꯒ
ꯉꯥꯔꯤ ꯊꯝꯕꯒꯤ ꯑꯣꯏꯔꯝꯅꯤ
ꯑꯆꯥꯆꯥ ꯐꯤ ꯑꯃ ꯐꯤ ꯐꯤ ꯑꯃꯗꯣ
ꯎꯝ
ꯁꯨꯗ꯭ꯔꯒ ꯊꯝꯕꯗꯣ
ꯑꯥ
ꯑꯗꯨꯒ ꯑꯩꯅ ꯐꯤ ꯃꯔꯛꯇ ꯊꯝꯕ ꯊꯝꯕꯒꯤ ꯂꯣꯏ ꯅꯪꯈ꯭ꯔꯦ
ꯁꯨꯕ ꯌꯥꯗ꯭ꯔꯣ ꯁꯨꯔꯒ ꯊꯝꯕ ꯌꯥꯗ꯭ꯔꯣ
ꯅꯣꯏꯗꯤ ꯃꯤ ꯀꯌꯥꯁꯨꯕ꯭ꯔꯥ
ꯑꯩꯈꯣꯏ ꯍꯣꯁꯇꯦꯜꯗ ꯂꯩꯔꯤꯕ ꯁꯤꯛꯁꯇꯤ ꯁꯤꯛꯁꯇꯤꯃꯨꯛ ꯂꯩꯦ ꯃꯤ ꯌꯥꯝ ꯌꯥꯝ ꯈꯜꯂꯛ ꯇꯅ ꯖꯨꯅꯤꯌꯔ ꯂꯥꯛꯁꯤꯜꯂꯗꯤ ꯑꯗꯨ ꯑꯩꯈꯣꯏ ꯖꯨꯅꯤꯌꯔ ꯂꯥꯛꯄꯁꯤ ꯃꯤ ꯌꯥꯝꯃꯦꯕ
ꯂꯩꯥꯏꯕ ꯑꯗꯨꯅꯨꯡꯉꯥꯏꯕ
ꯍꯥꯥ
ꯂꯩꯕ ꯅꯅꯨꯡꯉꯥꯏꯕ
ꯍꯣꯏ ꯂꯩꯕ ꯅꯨꯡꯉꯥꯏꯔꯦ ꯍꯣꯏ
ꯐꯔꯤ ꯐ꯭ꯔꯤ ꯑꯣꯏꯕ꯭ꯔꯥ
ꯍꯣꯏ ꯐ꯭ꯔꯤꯅꯦ ꯑꯩꯈꯣꯏꯗꯤ ꯑꯦꯅꯤ ꯇꯥꯏꯝ ꯑꯦꯅꯤꯋꯦ
ꯎ
ꯋꯥꯔꯗꯦꯟꯁꯨ ꯂꯩꯇ
ꯑꯣ
ꯋꯥ ꯂꯩꯦ ꯀꯣꯛꯀꯤꯌꯥꯇꯦꯛ ꯀꯥꯔꯅꯤ ꯂꯩꯣ ꯀꯤꯌꯔ ꯇꯦꯛꯀꯔꯒ ꯀꯨꯞ ꯆꯤ ꯀꯨꯣꯏꯗ ꯋꯥ ꯉꯥꯡꯕ ꯉꯝꯗꯦꯕ ꯉꯥꯏ ꯑꯩꯕꯗꯤ ꯕꯤꯇꯦꯛꯦꯛꯅꯤꯅ ꯂꯥꯛꯄꯁꯤꯡꯁꯨ ꯑꯩꯈꯣꯏꯗꯤ ꯍꯦꯟꯅ ꯁꯤꯅꯤꯌꯔ ꯑꯣꯏꯕꯁꯨ ꯂꯥꯛꯑꯦ ꯑꯗꯨ ꯑꯣꯏꯔꯕꯅꯤꯅ ꯃꯣꯏꯁꯨ ꯇꯧꯕ ꯉꯝꯗ꯭ꯔꯦꯕ ꯋꯥꯔꯗꯦꯟ ꯊꯝꯃꯒ ꯄꯨꯔꯥ ꯏꯁꯇ꯭ꯔꯤꯛ ꯔꯨꯜꯗ ꯎ ꯑꯩꯈꯣꯏꯒꯤ ꯈꯪꯕ ꯃꯤꯅ ꯑꯗꯨꯝ ꯄꯥꯖꯔꯣ ꯑꯗꯨꯒ ꯉꯝꯃꯅꯤ ꯁꯤꯅꯦꯕ
ꯅꯁꯥ ꯅꯁꯥꯒꯤ
ꯑꯗꯨ ꯑꯗꯨꯅꯦꯕ ꯑꯩꯈꯣꯏꯅ ꯉꯥꯎꯁꯤꯟꯅꯤꯡꯉꯗꯤ ꯑꯗꯨꯝ ꯉꯥꯎꯁꯤꯟꯅꯔꯒ ꯑꯗꯨꯝ ꯐꯦꯜ ꯇꯧꯔꯦꯅ ꯑꯗꯨꯗ ꯑꯩꯈꯣꯏ ꯏꯁꯥ ꯏꯁꯥꯅ ꯕꯦꯂꯦꯟꯁ ꯇꯧꯔꯒ ꯇꯧꯗꯣꯏꯕ ꯑꯩ ꯌꯦꯁꯤ ꯐꯠꯇꯦꯁꯤ ꯄꯥꯌꯦ ꯍꯥꯏꯕꯗ ꯃꯦꯆꯤꯌꯣꯔ ꯑꯣꯏꯈ꯭ꯔꯕ ꯃꯤꯅꯦ ꯍꯥꯏꯅ ꯃꯣꯏꯁꯨ ꯑꯗꯨꯝ ꯊꯥꯗꯣꯛꯎꯔꯝꯃꯦꯕ ꯗꯤ ꯑꯉꯥꯡ ꯃꯆꯥꯅ ꯑꯗꯨ ꯃꯅꯗ ꯑꯩꯈꯣꯏꯅ ꯄꯪꯉꯗꯤ ꯑꯩꯈꯣꯏꯅ ꯑꯗꯨꯝ ꯑꯩꯅ ꯄꯪꯕꯩ
ꯅꯪ ꯇꯥꯔꯥꯔꯦ
ꯍꯣꯏ ꯊꯪꯕ ꯇꯥꯏ ꯑꯩꯅ ꯑꯗꯨ ꯑꯗꯨꯅꯤꯅ
ꯑꯣ ꯍꯣꯁꯇꯦꯜꯗꯤ ꯐ꯭ꯔꯤ ꯑꯣꯏꯌꯦ ꯑꯗꯨꯒ ꯐ꯭ꯔꯤ ꯑꯣꯏꯑ ꯑꯗꯨꯒ ꯑꯦꯛꯖꯥꯝ ꯃꯇꯝꯗꯤ ꯌꯥꯝ ꯏꯁꯇ꯭ꯔꯤꯛ ꯑꯣꯏꯕ
ꯑꯣ
ꯑꯗꯨꯒꯤ ꯉꯧꯁꯤꯟꯅꯔꯁꯨ ꯍꯣꯁꯇꯦꯜꯗ ꯂꯩꯕꯁꯤꯡ ꯑꯗꯨꯝ ꯈꯪꯉꯦꯕ ꯑꯦꯛꯖꯥꯝꯗꯤ ꯁꯇ꯭ꯔꯤꯛ ꯑꯣꯏꯕꯅꯤꯅ ꯑꯩꯅ ꯑꯗꯨꯝ ꯇꯧꯔꯗꯤ ꯌꯥꯔ‌ꯣꯏ ꯍꯥꯏꯕꯗ‌ꯣ ꯑꯦꯛꯖꯥꯝ ꯃꯇꯝꯒꯨꯝꯕ ꯅꯠꯇꯕ ꯀꯥꯟꯗ ꯑꯁ ꯑꯦꯅꯤ ꯇꯥꯏꯝ ꯑꯦꯛꯖꯥꯝ ꯃꯇꯝ ꯑꯣꯏꯔꯒꯗꯤ ꯏꯪ ꯆꯤꯛꯀ‌ꯦ ꯎꯝ ꯂꯥꯏꯔꯤꯛ ꯄꯥꯕ ꯈꯣꯠꯄ ꯑꯗꯨꯝ ꯇꯧꯕꯧꯕꯅꯤꯅ
ꯋꯥꯏꯍ‌ꯦ
ꯑ
ꯍ‌ꯣꯔꯦꯟꯗꯤ ꯀ꯭ꯔꯤ ꯍꯤꯟꯖꯥꯡ ꯊ‌ꯣꯡꯗꯧ ꯃꯥꯂꯦ
ꯈꯪꯗ‌ꯦ ꯍ‌ꯣꯔ‌ꯦꯟꯁ‌ꯦ ꯇꯥꯎ ꯊꯣꯡꯕ ꯃꯥꯜꯂꯦꯗ ꯇꯥꯎ ꯃꯅꯝ ꯅꯝ ꯗꯥꯜ ꯆꯥꯏꯌꯦ ꯑꯗꯨ ꯁꯧꯒ꯭ꯔꯤ ꯆꯥꯏꯌꯦ
ꯑꯥ
ꯑꯗꯨꯒ
ꯍꯣꯡꯕꯗꯣ ꯃꯣꯏꯅ
ꯍꯥꯎꯗ‌ꯦꯗ ꯀꯥꯏ ꯐ꯭ꯔꯁ ꯑꯍꯥꯟ ꯍꯥꯟꯅ ꯂꯥꯛꯄ ꯀꯥꯟꯗꯗꯤ ꯍꯥꯎꯔꯝꯃꯦ ꯑꯗꯨꯒ ꯑꯦꯚ꯭ꯔꯤꯗꯦ ꯆꯥꯕꯅꯤꯅ ꯍꯥꯎꯗ꯭ꯔꯦ ꯍꯧꯖꯤꯛꯇꯤ
ꯑ‌ꯣ ꯑ‌ꯣ ꯌꯥꯝ ꯌꯥꯝ ꯆꯥꯎ
ꯍ ꯌꯥꯝ ꯌꯥꯝ ꯆꯥꯅꯤꯡꯉꯥꯏ ꯍꯥꯎ
ꯍꯥꯎꯗ꯭ꯔꯁꯨ ꯌꯥꯝ ꯌꯥꯝ ꯆꯥꯑꯣ
ꯑꯥ
ꯅꯣꯏ ꯈꯨꯟꯗꯀꯣ
ꯑꯥ
ꯀꯩꯅ‌ꯣ ꯑꯃ ꯊꯤꯂꯣꯁꯦꯅ ꯇꯧꯕꯒꯤ ꯂꯩꯕ꯭ꯔꯥ
ꯂꯩꯏꯌꯦ ꯍ‌ꯣꯏ
ꯑꯥ
ꯎꯝ ꯀꯃꯥꯏꯅ ꯈꯪꯕꯣ ꯅꯪꯗꯤ
ꯀꯩꯅꯣ ꯑꯩꯁꯨ ꯑꯣꯟꯂꯥꯏꯟ ꯐ꯭ꯔꯦꯟꯅꯦꯕꯀꯣ
ꯑꯣꯟꯂꯥꯏꯟ ꯐ꯭ꯔꯦꯟ ꯑꯥ
ꯑꯗꯣ ꯃꯥꯗꯣ ꯑꯗꯨꯗ ꯇꯝꯃꯒ ꯂꯩꯌꯦ ꯑꯗꯨꯃ ꯍꯥꯏꯒꯀꯣ
ꯑꯣ ꯅꯨꯄꯤꯔ ꯅꯨꯄꯥꯔꯣ
ꯅꯨꯄꯥꯅꯦ
ꯑꯁ ꯑꯗꯨꯗꯤ ꯅꯨꯄꯥ ꯌꯥꯝ ꯈꯪꯅꯕ ꯃꯥꯜꯂꯦꯀꯣ
ꯍꯁ ꯈꯪꯗꯦꯗ ꯈꯪꯕꯨꯗꯤ ꯍꯣꯏ ꯈꯔꯕꯨꯗꯤ ꯈꯪꯉꯦ
ꯍꯥ ꯅꯨꯄꯥꯁꯨ ꯅꯨꯄꯤꯁꯨ ꯑꯗꯨꯝ ꯂꯩꯕꯅꯦ ꯊꯤꯜꯂꯣꯖꯦꯜꯗ
ꯎꯝ
ꯑꯩ ꯌꯨꯝꯒ ꯑꯁ ꯑꯩꯗꯤ ꯇꯝꯕ ꯌꯥꯗꯦꯗꯅ
ꯀꯩꯒꯤ
ꯑ ꯇꯝꯅꯤꯡꯗ‌ꯦ ꯑꯗꯨꯒꯨꯝꯕ ꯑꯩꯗꯤ
ꯎꯝ ꯐꯕ꯭ꯔꯥ ꯑꯗꯣ
ꯑ ꯑꯣ ꯈꯪ ꯍꯣꯏ ꯑꯗꯨꯝ ꯐꯥꯕ ꯃꯥꯜꯂꯦꯗ ꯑꯩꯈꯣꯏꯁꯨ ꯇꯝꯅꯕꯅꯤꯅ ꯈꯪꯗ‌ꯦꯗꯅ ꯃ‌ꯦ ꯑꯇꯣꯞꯄ ꯈꯨꯟꯗꯒꯤ ꯃꯤ ꯌꯥꯝ ꯂꯥꯛꯑꯒ ꯇꯝꯃꯦ ꯍꯣꯏ ꯐꯥꯕꯗꯤ ꯃꯥꯜꯂꯦ
ꯑꯗꯨꯗꯅ ꯐꯥꯔꯗ ꯅꯛꯁꯨ ꯅꯛꯑꯦ
ꯍꯣꯏ
ꯃꯄꯥꯟ ꯂꯝꯗ ꯃꯄꯥꯟ ꯂꯝꯗ ꯆꯠꯂꯗꯤ ꯍ ꯌꯥꯝ ꯆꯪꯉꯦꯕ
ꯎꯝ ꯃꯣꯏ ꯂꯩꯐꯝꯁꯨ ꯅꯨꯡꯉꯥꯏꯁꯨ ꯅꯨꯡꯉꯥꯏꯕꯅꯤꯗ
ꯎꯝ
ꯑꯩꯈꯣꯏ ꯈꯨꯟꯒ ꯅꯛꯅꯔꯦ ꯑꯗꯨꯗꯣ ꯑꯩꯈꯣꯏ ꯈꯨꯟꯗꯤ ꯆꯤꯡꯉꯝꯝꯕꯅꯦꯕ ꯍꯥꯟꯅꯗꯤ ꯑꯗꯨ ꯍꯣꯏ ꯑꯩꯈꯣꯏꯅ ꯄꯤꯊꯣꯛꯄ ꯃꯣꯏꯒꯤ
ꯑꯣ ꯐꯥꯏꯅꯦ
ꯑꯩ ꯌꯨꯝꯒ ꯅꯛꯅꯔꯦ ꯑꯗꯨꯗꯣ
ꯐꯥꯏ ꯐꯩ
ꯇꯖꯥꯏ ꯁ‍꯭ꯀꯨꯂ ꯈꯪꯕ꯭ꯔ ꯇꯖꯥꯏ ꯁ꯭ꯀꯨꯂ
ꯈꯪꯗꯦ ꯇꯥꯏꯗ
ꯇꯖꯥꯏ ꯁ꯭ꯀꯨꯜꯁꯨ ꯂꯩꯈ꯭ꯔꯕꯅꯦ ꯍꯧꯖꯤꯛꯇꯤ ꯑꯗꯨ ꯊꯤꯂꯣꯖꯤꯟ ꯇꯝꯕ ꯃꯅꯥꯛꯇ ꯀ꯭ꯂꯥꯁ ꯇꯦꯟ ꯐꯥꯎꯗꯤ ꯀꯥꯏꯗ ꯀꯥꯕꯅꯣ ꯅꯪꯒꯤ
ꯈꯨꯟꯗꯣꯡ ꯈꯪꯕ꯭ꯔꯥ
ꯑ ꯑꯥ ꯑꯥ ꯈꯪ
ꯑꯗꯨ ꯑꯗꯨ ꯕ꯭ꯔꯦꯛ ꯇꯔ ꯕ꯭ꯔꯦꯛ ꯇꯔ ꯂꯩꯕꯗꯣ
ꯑꯥ
ꯑꯗꯨꯗ
ꯑꯣ